ꯆꯥꯕꯔꯀꯦ
ꯇꯌꯦ
ꯆꯥꯔꯦ ꯆꯥꯔꯦ ꯑꯩꯈꯣꯏ ꯆꯥꯛ ꯀꯟꯅ ꯆꯥꯔꯤꯕ
ꯆꯟꯖꯥꯔꯃꯤꯔꯥ
ꯆꯀꯅꯖꯔꯤ ꯑꯩꯣꯏ ꯃꯇꯝ ꯃꯥꯡꯍꯟꯗꯦꯦ ꯇꯧꯗꯅ ꯂꯩꯔꯦ ꯁꯤꯗ ꯀꯥꯡꯁꯣꯏ ꯀꯔꯤ ꯀꯥꯡꯁꯣꯏꯅꯣ ꯁꯤꯂꯥꯛꯁꯤꯦ ꯑꯗꯨꯒ ꯈꯥꯃꯦꯟ ꯁꯤꯟꯕꯒ ꯀꯔꯤꯅꯣ ꯃꯌꯥꯟ ꯃꯌꯥꯟ ꯑꯗꯨꯒ ꯌꯦꯔꯨꯝ ꯉꯧꯕ ꯑꯃꯅꯦ ꯂꯩꯗ ꯃꯊꯛꯇꯒꯤ ꯕꯣꯔꯥ ꯑꯃꯁꯨ ꯑꯃꯨꯛ ꯊꯤꯜꯂꯛꯏ ꯅꯪ ꯀꯔꯤ ꯊꯣꯡꯕꯅꯣ ꯁꯤꯅ ꯌꯦꯗꯤ ꯃꯔꯒ ꯀꯔꯤ
ꯀꯔꯤ ꯇꯧꯔꯦ ꯍꯥꯏꯕꯅꯣ ꯅꯣꯏ ꯑꯦꯖ ꯍꯥꯎꯅ ꯆꯥꯁꯤꯗꯨ ꯋꯥ ꯋꯥ
ꯂꯩ ꯀꯥꯏꯅ ꯊꯤꯜꯂꯛꯄꯅꯤ ꯏꯆꯦ ꯂꯩ ꯆꯥꯏꯅꯥ
ꯂꯩꯀꯥꯏ ꯐꯩꯀꯣ ꯂꯩꯀꯥꯏ ꯐꯩꯀꯣ ꯅꯣꯏꯥꯏ ꯑꯗꯨꯅꯦ ꯀ ꯀꯥꯏ ꯌꯥꯝ ꯐꯩꯅꯣ
ꯍ
ꯑ ꯁꯤꯂ ꯁꯤꯂ ꯑꯒꯥꯡ ꯋꯥꯔꯤ ꯑꯩꯗ ꯌꯥ ꯀ ꯅꯣꯛ ꯁꯥ ꯈ ꯈꯨꯁꯗꯅꯦ ꯂꯒꯅ ꯄꯅꯤꯦ ꯑꯣꯏꯥꯏꯁꯤꯅ ꯁꯤ ꯂ ꯈꯣꯟꯖꯦꯜꯗꯨꯣ ꯌꯥꯝ ꯄꯤꯛꯅ ꯇꯥꯕ ꯑꯗꯨ ꯑꯗꯨ ꯑꯗꯨ ꯑꯗꯨ ꯔꯤꯖꯦꯛ ꯆꯠꯀꯜꯂꯦꯕ ꯏꯆꯦ ꯁꯇꯕ ꯃꯥꯏ ꯃꯆꯦꯁꯦ ꯈꯪꯕ꯭ꯔꯥ ꯃꯥꯁꯤꯂꯒꯤ ꯇꯧꯕ ꯭ꯔꯣ꯭ꯂꯦꯝꯁꯦ ꯆꯞ ꯃꯥꯟꯅ ꯇꯧꯋꯦꯕ ꯄꯩꯁꯥ ꯈꯛꯇꯪ ꯆꯪꯈꯤꯕ ꯈꯕ ꯑꯗꯣ ꯃꯥꯗꯣ ꯃꯤ ꯋꯥꯔꯤꯏ ꯁꯥꯟꯅꯕꯩꯗꯤ ꯍꯧꯖꯤꯛ ꯃꯆꯦꯠ ꯃꯆꯦꯠꯄꯨꯗꯤ ꯆꯪꯉꯦꯕꯀꯣ ꯃꯥꯁꯨ ꯑꯗꯨꯏꯖꯨ ꯍꯥꯏ ꯈꯣꯟꯖꯦꯟꯗꯣ ꯃꫭꯏ ꯐꯣꯟꯗꯣ
ꯑꯣ ꯌꯥꯥꯅꯤꯅꯦ ꯑꯗꯨꯗꯤ
ꯎꯝ ꯌꯥꯝ ꯇꯞꯅ ꯇꯥꯏꯌꯦꯕ
ꯍꯣꯏ ꯁꯤꯂꯥꯒꯤꯗꯣ ꯌꯥꯝꯇꯞꯅ ꯇꯥꯏ ꯃꯥꯅ ꯅꯪꯅ ꯇꯞ ꯇꯞꯅꯁꯨ ꯈꯔ ꯉꯥꯡꯕꯗ ꯁꯤꯂ ꯏꯕꯥꯅꯤ
ꯎꯝ ꯃꯣꯏ ꯐꫭꯟꯗꫭ ꯃꯥꯆꯦ ꯇꯧꯋꯦꯕ ꯑꯗꯨꯒꯤ ꯁꯤꯂꯥꯏ ꯃꯑꯣꯡꯗꯣ
ꯍꯣꯏ ꯃꯥꯒꯤ ꯇꯞꯅ ꯇꯥꯏ
ꯎꯝ ꯇꯌꯦ ꯇꯥꯏꯌꯦ ꯅꯪ ꯅꫭꯔꯃꯦꯜ ꯇꯔ ꯑꯗꯨꯗ ꯑꯗꯨꯝ ꯀꯥꯟꯅꯩꯌꯦꯕ
ꯁꯤꯂꯥꯏꯕꯥꯅꯤ ꯆꯥꯛ ꯆꯥꯃꯤꯟꯅꯩꯅꯤ
ꯅꯥꯕꯥꯅꯤ ꯆꯥꯛ ꯄꯨꯟ ꯄꯨꯟ ꯆꯥꯏ ꯅꯪ ꯄꫭꯔꯒꯦꯁ ꯔꯤꯃꫭꯠ ꯏꯕ ꯂꯣꯏꯔꯕꯣ
ꯂꯣꯏꯗꯣꯔꯦ ꯈꯔ ꯈꯔ ꯈꯔꯗꯤ ꯏꯑꯦ
ꯎꯝ ꯂꫭꯏꯗꯔꯤ ꯁꯦꯃꯤꯅꯥꯔ ꯁꯦꯃꯤꯅꯥꯔ ꯄꯥꯗꫭꯏꯔꯣ
ꯄꯥꯒꯦ ꯈꯪꯃꯦ ꯑꯣ ꯑꯦꯛꯖꯥꯝ ꯂꯩꯕꯗꯣ
ꯎꯝ
ꯑꯗꯨꯗꯣ ꯑꯩ ꯒ꯭ꯌꯥꯟ ꯇꯥꯗꯅ ꯂꯩꯕꯅꯤ ꯑꯣꯖꯥꯗ ꯑꯩꯗꯣ ꯅꯣꯡ ꯅꯤꯅꯤ ꯂꯩꯔꯒ ꯄꯤꯕ ꯌꯥꯔꯒꯗꯤ ꯑꯩꯗꯣ ꯄꯥꯒꯦ ꯑꯗꯨ ꯅꯠꯇ꯭ꯔꯗꯤ ꯄꯥꯅꯤꯡꯗꯕ ꯑꯩꯗꯣ
ꯄꯥꯅꯤꯡꯗ ꯍꯥꯏꯖꯦ ꯑꯍꯥꯟꯕꯅꯤꯅꯀꯣ ꯖꯤꯄꯤꯗ ꯇꯧꯔꯤꯉꯥꯏꯗ
ꯑꯥ ꯑꯥ ꯑꯗꯨꯗꯤ ꯄꯥꯅꯤꯡꯕ ꯑꯗꯨꯒ ꯍꯥꯏꯗꯤ ꯑꯦꯛꯖꯥꯝ ꯃꯃꯥꯡ ꯑꯗꯨꯗ ꯑꯩ ꯁꯦꯝꯅꯤꯡꯗꯕ ꯑꯗꯨꯒꯤꯅꯤꯗ
ꯇꯥꯅꯧ ꯍꯥꯏꯕ ꯆꯠꯂꯒ
ꯎꯝ ꯍꯥꯏꯔꯝꯕꯅꯦ ꯑꯣꯖꯥꯗ ꯑꯩꯅ ꯎꯝ ꯅꯍꯥꯟ ꯆꯠꯂꯨꯌꯦꯅ ꯑꯃꯨꯛꯇ
ꯎꯝ ꯀꯌꯥ ꯏꯒꯦ ꯅꫭꯏ ꯑꯗꯥꯏꯗꯩ ꯀꯌꯥ ꯏꯒꯦꯕ
ꯍꯣꯏ ꯌꯦꯡꯁꯦꯅꯗꯤ ꯍꯥꯏꯔꯛꯄꯅꯦ ꯑꯗꯨ ꯍꯌꯦꯡ ꯅꯛꯁꯜꯂꯒ ꯀꯩ ꯍꯥꯏꯒꯗꯕꯅꯣ ꯈꯪꯗꯦ ꯑꯃꯨꯛ ꯍꯥꯏꯔꯒꯦ ꯑꯦꯛꯖꯥꯝꯗꯣ ꯅꯛꯄꯅꯤꯅ ꯑꯗꯨ ꯏꯆꯦ ꯃꯤꯒꯤꯗꯤ ꯄ꯭ꯔꯣꯒ꯭ꯔꯦꯁ ꯄꯣꯠꯇꯣ
ꯎꯝ
ꯑꯦꯛꯖꯥꯝ ꯂꯣꯏꯔꯒ ꯄꯤꯒꯦꯅ ꯍꯥꯏꯅꯕ ꯆꯠꯂꯤꯕꯣ
ꯌꯥꯏ ꯍꯥꯏꯕ꯭ꯔꯣ
ꯍꯣꯏ ꯗꯦꯠ ꯗꯦꯠ ꯇꯦꯟꯗ ꯌꯥꯅꯈ꯭ꯔꯦ ꯍꯥꯏ ꯃꯣꯏꯗꯤ
ꯀꯅꯥ ꯍꯥꯏꯅꫭ ꯑꯗꯨ ꯅꯣꯇꯤꯁ ꯊꯣꯛꯁꯨ ꯊꫭꯛꯇꯅ
ꯑꯩꯈꯣꯏꯒꯤ ꯅꯠꯇꯤꯌꯦ ꯄꯣꯜ ꯁꯥꯏꯟꯁꯀꯤꯅꯦ ꯃꯣꯏꯗꯤ ꯅꯣꯇꯤꯁ ꯊꯣꯛꯈ꯭ꯔꯦ
ꯑꯣ ꯑꯩꯈꯣꯏꯗꯤ ꯍꯥꯏꯅꯕ ꯑꯃ ꯆꯪꯉꯦꯅꯦ ꯑꯗꯨꯗꯤ
ꯑꯗꯨꯅꯦ ꯑꯗꯨ ꯑ ꯑꯗꯨꯝ ꯀꯩꯝ ꯀꯅꯥꯝꯁꯨ ꯀꯩꯝ ꯍꯥꯏꯗꯕꯗ ꯑꯩꯅ ꯅꯍꯥꯟ ꯍꯥꯏꯐꯦꯠꯇꯗꯤ ꯍꯪꯉꯝꯕꯅꯦꯕ ꯀꯅꯥ ꯀꯅꯥꯅꯣ ꯑꯗꯣ ꯑꯗꯨꯝ ꯈꯔ ꯏꯔꯕꯁꯨ ꯗꯨꯝ ꯀꯥꯕꯛ ꯀꯥꯕꯛ ꯂꯣꯏꯁꯤꯜꯂ ꯄꯤꯒ꯭ꯔꯒꯦꯅ ꯈꯟꯕ ꯃꯨꯛ ꯃꯊꯥ ꯁꯥꯟꯅ ꯂꯩꯗꯣ ꯀꯣꯏꯆꯠ ꯆꯠ ꯂꯩꯗꫭꯏ ꯁꯔꯨꯛ ꯃꯤ ꯈꯨꯗꯤꯡꯒꯤ
ꯃꯥꯅꯦ ꯌꯥꯝ ꯁꯥꯡꯅ ꯏꯒꯗꯩ ꯅꯠꯇꯦ ꯑꯩ ꯁꯤ ꯄꯥꯔꯦ ꯁꯤ ꯇꯧꯔꯦ ꯍꯥꯏ ꯂꯣꯏꯔꯦ ꯀꯩꯅꯣ
ꯍꯣꯏ ꯄ꯭ꯔꯖꯦꯟꯇꯦꯁꯟ ꯇꯧꯍꯜꯂꯣꯏ ꯍꯥꯏꯕ꯭ꯔ ꯆꯦ ꯑꯩꯈꯣꯏꯒꯤ
ꯈꯪꯗꯤꯌꯦ ꯑꯈꫭꯏꯁꯦ
ꯃꯤ ꯑꯇꯣꯞꯄꯩꯗꯤ ꯄ꯭ꯔꯖꯦꯟꯇꯦꯁꯟ ꯇꯧꯍꯟꯅꯤ ꯍꯥꯏꯕ
ꯑꯩꯈꯣꯏ ꯃ ꯃꯅꯤꯄꯨꯔꯤꯗꯤ ꯇꯧꯗꯕꯒꯨꯝꯝ ꯇꯧꯕꯅꯦ ꯎꯝ ꯁꯃꯥꯏꯅ ꯑꯦꯝ ꯌꯨꯗꯁꯨ ꯇꯧꯅꯗꯦꯕ ꯑ ꯑꯦꯝ ꯌꯨꯗꯁꯨꯀꯣ ꯇꯧꯅꯗꯦꯕ ꯑꯗꯨꯒꯤ ꯄꯣꯠꯇꯣ
ꯃꯥꯅꯤ ꯑꯩꯗꯤ ꯄ꯭ꯔꯖꯦꯟꯇꯦꯁꯟ ꯇꯧꯕ ꯍꯥꯏꯔꯗꯤ ꯑꯥ ꯇꯜꯂꯕꯅꯤ
ꯑꯦꯝ ꯌꯨꯗ ꯇꯧꯅꯗꯦꯕ ꯑꯗꯣ ꯑꯗꯨ ꯃꯤꯉꯣꯟꯗꯗꯤ ꯍꯥꯏꯔꯨꯅꯣ ꯑꯩꯈꯣꯏꯒꯤ ꯇꯧꯋꯤ ꯇꯧꯗꯦ ꯑꯗꯨꯗꯤ ꯀꯩꯝꯇ ꯍꯥꯏꯔꯨꯅꯣ ꯃꯤꯅ ꯎꯁꯤꯠꯂꯣꯏ ꯃꯤꯒꯤ ꯁꯕ ꯇꯤ ꯃꯤꯅ ꯎꯁꯤꯠꯂꯣꯏ
ꯃꯥꯅꯦ ꯏꯆꯦꯒꯤꯗꯤ ꯀꯌꯥꯝ ꯂꯣꯏꯁꯜꯂꯒꯦ
ꯒ꯭ꯌꯥꯟ ꯇꯥꯗꯦ ꯑꯩꯁꯨ ꯄꯥꯅꯤꯡꯗꯝꯅ ꯂꯥꯏ ꯖꯦ ꯑꯩ ꯅꯦꯠ ꯀ ꯊꯥꯖꯟꯗꯦ ꯑꯗꯨꯅꯦ ꯄꯦꯄꯔ ꯄꯥꯒꯦꯗꯤ ꯈꯜ ꯂꯤ ꯑꯗꯣ ꯈꯪꯗꯦ ꯏꯗ꯭ꯔꯤꯁꯤꯅꯤ ꯑꯩ ꯅꯦꯠꯀꯤ ꯂꯥꯏꯔꯤꯛꯀ ꯐꯣꯝꯒ ꯊꯥꯖꯟꯗꯦ
ꯅꯦꯠ ꯐꯣꯝ ꯊꯥꯖꯟꯗꯦ ꯍꯥꯏꯔꫭ ꯆꯦ ꯑꯣ ꯅꯨꯡꯉꯥꯏꯖꯔꯝ ꯃꯅꯤꯗ ꯍꯣꯏ ꯑꯥꯗ ꯊꯧꯕꯥꯜꯗ ꯇꯥꯏ
ꯃꫭꯅꯥ ꯅꯕꯥꯟꯅꯤ ꯇꯥꯃꯤꯟꯅꯩ ꯍꯥꯏꯔꯤꯅꯦ
ꯎꯝ ꯆꯦ ꯁꫭꯃꯤꯂꯥꯁꯨ ꯊꯧꯕꯥꯜ ꯇꯥꯏ ꯑꯌꯦ
ꯑ ꯁꫭꯃꫭꯂꯥ ꯍꯥꯏꯅꯦ ꯑꯦꯅꯥꯔꯤꯁꯀ ꯇꯥꯏ ꯑꯅ
ꯎꯝ ꯑꯥ ꯃꯣꯏꯅ ꯁꯤꯇꯤ ꯆꯦꯟꯖ ꯇꯧꯕꯒꯤ ꯑꯃꯨꯛ ꯁꯦꯝꯕꯗꯨꯗ ꯑꯃꯨꯛ ꯁꯦꯝꯖꯔꯤꯅꯦ ꯍꯥꯏꯕ ꯑꯗꯨꯗꯣ ꯔ ꯆꯥꯥꯛꯄꯗꯣ
ꯏꯅꯛ ꯅꯛꯄ ꯑꯦꯝ ꯌꯨ ꯁꯤꯗꯗꯤ ꯇꯥꯒ꯭ꯔꯕ
ꯇꯥꯗꯦ ꯑꯦꯝ ꯌꯨꯗ ꯍꯧꯖꯤꯛ ꯄꯤꯗ꯭ꯔꯦ ꯍꯥꯏꯗꯥꯅꯦ
ꯈꯪꯗꯤ ꯑꯗꯨꯗꯤ
ꯇꯥꯗꯦ ꯑꯩ ꯃꯥꯛ ꯑ ꯃꯥꯛ ꯅꯠꯇꯕ ꯑꯇꯣꯞꯄ ꯑꯝꯇ ꯇꯥꯔꯛꯇ꯭ꯔꯤ
ꯎꯝ ꯑꯩ ꯂꯩꯆꯤꯟꯒ ꯃꯥꯛ ꯀ
ꯂꯤꯁꯤꯟꯒ ꯃꯥꯛꯀ ꯄꯨꯜꯂꯦ ꯂꯩꯆꯤ ꯃꯥꯛꯇꯣ ꯂꯩꯆꯤꯟꯕꯨꯠ ꯃꯥ ꯂꯩꯆꯟꯗꯣ ꯃꯥꯛ ꯑꯣꯟꯘꯤꯕꯅꯦ
ꯑꯣ ꯑꯗꯨꯗꯗ ꯅꯝ ꯇꯥꯏꯗꯨ
ꯑꯗꯨ ꯅ ꯑꯩꯁꯨ ꯑꯇꯣꯄꯗ ꯇꯥꯔ ꯑꯗꯣ ꯍꯟꯗꯛꯇꯤ ꯊꯧꯕꯥꯜꯗ ꯄꯤꯔꯦ
ꯍꯟꯥꯖꯟ꯭ꯔꯦ ꯑꯦꯦ ꯀꯩꯅꯣꯗꯒ ꯆꯨꯔꯆꯥꯟꯄꯨꯔꯗꯒ ꯆꯨꯔꯆꯥꯟꯄꯨꯔ ꯇꯥꯔꯨꯔꯕꯅꯣ
ꯇꯥꯗ꯭ꯔꯤ
ꯆꯩꯆꯥꯟꯄꯨꯔꯗꯒ ꯇꯥꯔꯣꯏ ꯑꯩ ꯂꯥꯟ ꯇꯧꯅꯗ꯭ꯔꯤꯉꯩꯗ
ꯎꯝ ꯆꯨꯔꯆꯄꯗꯁꯨ ꯌꯥꯝ ꯆꯥꯟꯅꯕ ꯃꯕ ꯃꯥꯜꯦ ꯍꯥꯟꯅ
ꯎꯝ
ꯎꯝ
ꯆꯨꯆꯝꯄꯨꯗꯒ ꯇꯥꯈꯤꯕꯕ ꯑꯩ
ꯎꯝ ꯊꯦꯡꯕ ꯀꯥꯟꯗ ꯐꯣꯟ ꯇꯧꯔꯛꯀꯗꯕꯗꯣ ꯑꯩꯁꯦ ꯃꯤ ꯀꯩꯅꯣ ꯇꯧꯔꯒ ꯂꯥꯏꯔꯤꯛ ꯄꯥꯅꯕꯗ ꯅꯨꯡꯉꯥꯏꯔꯣꯏꯅ ꯇꯧꯔꯛꯇꯕꯅꯦ ꯏꯆꯦ
ꯑꯣ ꯁꯤ ꯂꯥꯛꯀ ꯑꯗꯨꯝ ꯁꯥ ꯍꯥꯏꯅ
ꯎꯝ
ꯁꯤꯂꯥꯛꯈꯣꯏꯅ ꯑꯗꯨꯝ ꯁꯥꯏꯕ
ꯑꯩꯗꯤ ꯑꯩꯗꯤ ꯇꯞꯅ ꯉꯥꯡꯕ ꯍꯥꯏ ꯇꯕꯅꯤꯅ ꯍꯦꯛꯇ ꯀꯟꯅ ꯉꯥꯡꯕ ꯅ ꯅꯨꯡꯉꯥꯏꯔꯣꯏꯗ ꯑꯦ ꯁꯣꯃꯣꯂꯥꯗ ꯇꯧꯕꯁꯨ ꯃꯇꯠ ꯃꯇꯠ ꯇꯠꯂ ꯂꯩꯔꯝꯃꯦ ꯍꯦꯛꯇ
ꯑꯗꯨꯗꯤ ꯁꯥꯗꯕꯅꯦ ꯄꯩꯁꯥ
ꯎꯝ ꯑ ꯑꯃꯨꯛꯀ ꯍꯧꯖꯤꯛ ꯂꯥꯛꯑ ꯑꯃꯨꯛ ꯀꯩꯅꯣ ꯍꯟꯕ ꯍꯟꯈꯤꯗꯣꯏꯖꯥꯠꯗ
ꯎ ꯃꯣꯏ ꯀꯩꯅꯣꯅꯦꯦ ꯃꯤꯔꯣ ꯍꯥꯏꯔꯕ ꯃ ꯃꯤꯃꯤꯂ ꯊꯅꯣꯄꯔ ꯐ ꯄ ꯋꯥ ꯁꯌꯥꯜ ꯑꯣꯏꯔꯒ
ꯍꯧꯖꯤꯛꯇꯤ ꯃꯦꯜꯂꯨ ꯊꯣꯛꯂꯛꯇ꯭ꯔꯦ ꯎꯝ ꯍꯧꯖꯤꯛꯇꯤ ꯑꯗꯨꯝ ꯃꯊꯟꯇ ꯁꯝꯃꯤꯠ ꯇꯧꯁꯟꯈ꯭ꯔꯕ
ꯎꯝ
ꯍꯥꯟꯅ ꯃꯉꯥ ꯐꯧꯗꯤ ꯊꯣꯛꯑꯝꯃꯦꯕ ꯀꯣ ꯑꯗꯨꯒ ꯇꯔꯨꯛ ꯁꯨꯕꯗꯩꯗꯤ ꯑꯗꯨꯝ ꯃꯊꯟꯇ ꯑꯗꯨꯝ ꯁꯝꯃꯤꯠ ꯁꯝꯃꯤꯠ ꯇꯧꯔ ꯇꯣꯛꯈ꯭ꯔꯕ
ꯎꯝ
ꯃꯣꯏꯁꯦ ꯈ ꯁꯥꯟꯅꯕꯒꯤ ꯃꯤꯅꯤꯠ ꯀꯩꯀꯩ ꯀꯌꯥ ꯊꯣꯛꯄꯤꯗꯣ ꯈꯤꯇꯪ ꯊꯣꯛꯑꯒ ꯎ
ꯑꯗꯨꯖꯤꯛ ꯍꯧꯖꯤꯛ ꯐꯩꯗꯤꯦ ꯁꯨꯝꯃꯦ ꯂꯩ ꯑꯩ ꯆꯞ ꯃꯥꯟꯅꯕ ꯄꯣꯠꯇ
ꯍꯣꯏ
ꯎꯝ ꯁꯝꯃꯦꯕ
ꯑ ꯑꯩꯈꯣꯏꯅꯁꯨꯨꯝ ꯃꯦꯟ ꯂꯩꯕꯗꯣ ꯃꯦꯟꯗ꯭ꯔꯕꯅꯤꯅ ꯑꯗꯨꯅꯗꯤ ꯁꯤꯝꯃꯦ
ꯎꯝ ꯁ ꯈꯪꯗꯗ ꯔꯤꯁꯥꯔꯁꯀꯤ ꯃꯇꯥꯡꯁꯦ ꯀꯣꯛꯀ ꯉꯥꯎꯖꯩꯗ ꯍ ꯄ ꯏꯗꯁꯨꯃꯤꯅ ꯀ ꯂꯩ
ꯅꯍꯥꯟ ꯍꯦ ꯍꯣꯏ ꯑꯣꯖꯥꯅ ꯂꯥꯛꯇꯦꯅ ꯍꯥꯏꯍꯧꯕꯅꯦ ꯅꯍꯥꯟ ꯑꯩꯈꯣꯏ ꯆꯠꯂꯨꯕꯗꯨꯗ ꯑꯩꯈꯣꯏꯁꯨ ꯂꯥꯛꯇꯦꯅ ꯀꯩ ꯐꯣꯇꯣ ꯏꯆꯦꯅ ꯐꯣꯇꯣ ꯏꯆꯦ ꯁꯩꯇꯕꯃꯥꯒꯤ ꯗꯤ ꯒꯤꯔ ꯀꯩꯩꯅ ꯊ ꯄꯥꯏꯗꯅ
ꯍ ꯑꯩ ꯋꯥꯗꯗꯧꯋꯦꯗ
ꯎ ꯇꯣꯛꯂꯁꯤ ꯐꯣꯇꯣꯗꯗꯤ ꯐꯣꯟꯗꯗꯤ ꯄꯥꯏꯗꯅ ꯂꯩꯍꯧ ꯌꯥꯎ ꯀꯩꯅꯣꯝ ꯍꯥꯏꯔꯤꯌꯦ ꯃꯥꯏ ꯐꯣꯇꯣ ꯊꯥꯒꯠꯍꯧꯕꯗꯨ ꯕ ꯅ ꯍꯇꯦꯅ ꯅꯣꯛꯇꯅ
ꯄꯥꯏꯅꯦ ꯑꯣ
ꯇꯜꯂꯦ ꯍꯥꯏꯕ ꯆꯪꯈ꯭ꯔꯗꯤ ꯋꯥꯔꯤ ꯌꯥꯝ ꯅꯨꯡꯉꯥꯏꯕꯗꯨꯣ ꯑꯣꯏꯔꯦ ꯍꯥꯏꯕ ꯑꯣꯖꯥꯈꯩꯗꯣ
ꯌꯥꯏ ꯌꯥꯏ ꯌꯥꯏ ꯅꯣꯏ ꯇꯧꯕꯅꯦꯕ ꯍꯣꯏ ꯑꯣꯖꯥ ꯑꯣꯏꯁꯦ ꯎ ꯎꯝ ꯑꯣꯖꯥ ꯁꯥꯟꯖꯧꯕꯁꯨ ꯐꯩꯀꯣ
ꯐꯩ ꯃꯥ ꯑꯩꯈꯣꯏꯗ ꯀꯔꯤ ꯀꯔꯤ ꯑꯝ ꯀꯩꯅꯣ ꯇꯧꯕꯤꯗꯦ ꯍꯥꯏꯕꯗꯤ ꯐꯠꯇ ꯕ ꯀꯒ ꯏ ꯂꯩ ꯗꯅꯀꯣ ꯍꯥꯏꯗꯤ ꯁꯤꯃ ꯐꯅꯤ ꯍꯥꯏꯕꯗꯨ ꯑꯗꯨꯝ ꯍꯥꯏꯕꯤꯕ
ꯑꯪ ꯑꯩꯈꯣꯏ ꯆ ꯊ ꯆꯠꯅ ꯆꯦꯗ ꯑꯩꯈꯣꯏ ꯆꯠꯄꯁꯦ ꯥꯏꯅ ꯈꯪꯖꯕꯤ ꯂꯩꯔꯗꯤ ꯑꯗꯨ ꯇꯧꯁꯜꯔꯨꯅꯦ ꯉꯥꯡꯁꯦ ꯑꯗꯨ ꯇꯧꯁꯔꯂꯨꯅꯦꯅ ꯇꯧꯋꯦꯕ ꯃꯤꯁꯦ ꯃꯈꯜ ꯃꯥꯟꯅꯗꯦꯕ ꯎꯝ ꯑꯗꯣ ꯖꯤꯄꯦꯒꯤꯗꯤ ꯂꯣꯏ ꯇꯧꯋꯦ ꯑꯃꯔꯣꯝꯗ ꯑꯗꯨ ꯑꯗꯨ ꯑꯗꯨꯅ ꯂꯣꯏꯅ ꯁꯇꯣꯛꯅꯩꯌꯦꯕꯥ
ꯎꯝ ꯃꯣꯏ ꯑꯁꯣꯝꯒꯤꯗꯨꯅ ꯔꯥ ꯔꯤꯖꯥ ꯔꯤꯖꯥꯕ ꯑꯣꯏꯅꯩ
ꯑꯩꯈꯣꯏꯒꯤꯗꯤ ꯑꯗꯨ ꯍꯥꯏꯕ ꯑꯃ ꯂꯩꯇꯦꯕ
ꯎꯝ ꯑꯃꯒꯤ
ꯎꯝ ꯎꯝ ꯇꯧꯋꯦꯕ ꯑꯗꯨꯒꯤꯗꯤ ꯅꯨꯡꯉꯥꯏꯕ ꯁꯔꯥꯃꯁꯨꯉꯝ ꯄꯨꯂꯕ ꯊꯥꯛꯕꯅꯤ ꯌꯦꯉꯨ
ꯎꯝ ꯃꯌꯥꯝꯒꯤ ꯑꯗꯨꯝ ꯍꯥꯏꯗꯤ ꯁꯤꯃ ꯑꯣꯏꯗꯦ ꯍꯥꯏꯕꯗꯨ ꯂꯩꯇꯦꯕ ꯇꯨꯗꯨꯝ ꯏꯆꯦ ꯍꯣꯌ ꯑꯦꯀꯖꯥꯝ ꯊꯥꯔꯣꯏꯗꯕꯗꯨ ꯋꯥꯏ ꯁꯥꯡꯝꯒꯅꯤ
ꯊꯥꯗ꯭ꯔꯦ ꯅꯆꯦ ꯍꯣꯏ ꯄꯣꯊꯥꯔꯦ ꯅꯣꯏ ꯑꯃꯨꯛ ꯊꯥꯎ
ꯅꯆꯦ ꯏꯗꯤꯌꯥ ꯆꯂꯦ ꯊꯥꯖꯟꯕꯅꯤꯗ ꯍꯩ ꯇꯥꯂꯕ
ꯎꯝ
ꯅꯪꯅ ꯍꯩꯒꯦꯔꯥ ꯍꯩꯔꯔ ꯑꯩ ꯖꯤ ꯆꯥꯥꯛ ꯂꯣꯏꯁꯜꯂꯤ ꯃꯣꯔꯣꯛ ꯃꯦꯠꯄ ꯍꯧꯔꯛꯑꯕꯅꯦ ꯑꯩꯁꯨ
ꯎꯝ ꯃꯌꯥꯝ ꯃꯌꯥꯝꯒꯤ ꯄꯨꯜꯂꯞ ꯊꯣꯡꯕꯤꯗꯨꯔꯥ
ꯊꯣꯡꯗꯦꯗꯪ ꯏꯊꯟꯇꯒꯤ
ꯃꯤ ꯉꯥꯏ ꯆꯔꯝꯒꯅꯤꯗ
ꯊꯟ ꯊꯟ ꯆꯥꯔꯦ ꯍꯧꯖꯤꯛ
ꯎꯝ
ꯁꯤꯅ ꯃꯅꯨꯡ ꯉꯥꯏꯔꯦ ꯀꯥꯏꯗꯡꯅꯦ
ꯏꯊꯟꯗ ꯆꯥꯕꯁꯤꯅꯕꯨꯗꯤ ꯃꯌꯥꯝ ꯆꯥꯕ ꯀꯩꯅꯣꯗꯨ ꯊꯣꯡꯕꯗꯨꯗꯩꯗꯤ ꯈꯔ ꯐꯔꯝꯒꯅꯤ
ꯐꯥꯏ ꯐꯥꯏ ꯁꯇ ꯁꯇ ꯁꯇ ꯆꯥꯠ ꯕ ꯕꯛ ꯆꯥꯅꯤꯡꯉꯀꯥꯟꯗ ꯁꯠ ꯊꯣꯡꯕ ꯈꯨꯝꯊꯔꯒ ꯀꯣ
ꯎꯝ ꯑꯣ ꯃꯈꯥꯗ ꯊꯣꯡꯉꯤꯔꯣꯁꯦ ꯏꯆꯦ
ꯐꯥꯃꯨꯡꯗꯩꯩ ꯀꯨꯝꯗꯕꯅꯦ ꯍꯦ ꯀꯨꯝꯗꯕꯍꯥꯖꯦ ꯐꯥꯃꯨꯜꯡꯗꯩꯩ ꯀꯨꯝꯗꯥꯕꯗꯨ ꯅꯦ ꯍꯥꯏ
ꯐꯥꯃꯨꯡ ꯗꯩꯩ ꯀꯨꯝꯗꯥꯔꯦ ꯐꯩ ꯁꯤꯂꯥ ꯏꯕꯅꯤ ꯆꯥꯃꯤꯅꯔꯤ
ꯎꯝ
ꯑꯗꯨꯅ ꯃꯥꯅ ꯑꯃꯨꯛ ꯊꯣꯡ ꯑꯩꯅ ꯑꯃꯨꯛ ꯊꯣꯡ
ꯑꯗꯨꯅꯗꯤ ꯆꯥꯛ ꯆꯪꯉꯝꯗꯣꯏꯅꯤ
ꯆꯉꯤ
ꯑꯗꯨ ꯑꯩꯈꯣꯏꯁꯨ ꯑꯍꯥꯎꯕ ꯊꯣꯡꯉꯀꯥꯟꯗꯗꯤꯀꯣ ꯑꯩꯈꯣꯏ ꯑꯀꯥꯅ ꯑꯃ ꯂꯩꯌꯦꯦ ꯑꯗꯨꯒ ꯑꯗꯨꯝ ꯈ꯭ꯋꯥꯏ ꯆꯥꯃꯤꯟꯅꯩꯑꯕ ꯑꯗꯨ ꯊꯣꯡꯉꯒꯦꯍꯦ ꯇꯧꯔꯒꯦꯍꯦ ꯍꯥꯏꯔꯒ ꯑꯗꯨꯒ ꯍꯥꯏꯇꯥꯔꯦ ꯊꯕꯛꯁꯦ ꯃꯥꯁꯨ ꯊꯕꯛ ꯆꯠꯂꯦ ꯊꯦꯡꯅ ꯍ ꯔꯣ ꯃꯃꯥ ꯅꯗꯤ ꯅ ꯃꯤꯁꯦꯥꯁꯤꯜꯂꯛꯄ ꯊꯛꯆꯜꯂꯛꯄ ꯖꯉ
ꯑꯩꯈꯣꯏ ꯌꯦꯟꯁꯥꯡ ꯍꯥꯎꯔ ꯈꯣꯏ ꯃꯔꯤ ꯆꯥꯃꯤꯟꯅꯩ ꯁꯤꯗ꯫
ꯎꯝ ꯐꯥꯒꯤ ꯐꯥꯒꯤꯗꯒꯤ ꯆꯍꯤ ꯑꯃ ꯍꯧꯈ꯭ꯔꯕꯅꯤꯀꯣ ꯂꯤꯁꯠꯁꯦ꯫
ꯑꯗꯨꯅꯦ ꯀꯔꯤꯝꯇꯗꯤ ꯇꯧꯗꯕꯤꯗꯥ꯫
ꯗꯨꯅꯦ ꯑꯗꯨꯒ ꯈꯣꯏ ꯃꯦꯝꯅ ꯀꯩ ꯍꯥꯏꯔꯩ ꯍꯝꯕꯥ꯫ ꯐꯖꯅ ꯐꯝꯃ ꯏꯕꯗ ꯊꯥ ꯇꯔꯨꯛꯇ ꯑꯍꯨꯝꯗ ꯂꯣꯏ ꯌꯥꯕ ꯔꯤꯁꯔꯁꯅꯦ꯫
ꯈꫭꯏꯁꯨ ꯆꯍꯤ ꯑꯍꯨꯝꯗ ꯂꯣꯏꯗꯕ ꯌꯥꯔꯣꯏꯅ ꯍꯥꯏ꯫
ꯑꯁ
ꯆꯍꯤ ꯑꯍꯨꯝꯗꯒꯤ ꯂꯣꯏꯗꯕ ꯌꯥꯔꯣꯏ ꯑꯁꯤ ꯈꯛꯇꯅꯦ ꯍꯥꯏꯕ꯫
ꯗꯧꯔꯦ ꯍꯥꯏꯕꯅꯤ
ꯑꯗ ꯑꯃ ꯃꯃꯥꯡꯒꯤ ꯃꯊꯪꯒꯤ ꯆꯍꯤꯗꯒꯤ ꯄꯥꯛꯅꯤ ꯍꯥꯏꯕꯤ ꯑꯃ ꯊꯂꯛꯏꯗꯨ ꯀꯅꯥꯅꯣꯕꯗꯣ꯫
ꯀꯅꯥꯅ ꯊ ꯍꯥꯏꯅꯣ꯫
ꯑꯃ ꯃꯃꯥꯡꯒꯤꯗ ꯍꯥꯏꯔꯝꯕꯗꯣ ꯍꯧꯖꯤꯛꯄꯨꯗꯤ ꯍꯥꯏꯗ꯭ꯔꯤꯗꯅ ꯑꯗꯨꯏ ꯃꯃꯥꯡꯗ ꯑꯃ ꯍꯥꯏꯔꯝꯕꯗꯣ꯫
ꯀꯅꯥꯅ ꯍꯥꯏꯅꯒꯦ ꯑꯗꯨꯗꯣ ꯑꯩ ꯐꯖꯅ ꯇꯥꯍꯧꯗꯦ꯫ ꯗꯥ ꯃꯟꯖꯤꯠꯅꯗꯤ ꯅꫭꯏꯅ ꯈꯜꯂꯤꯕ ꯑꯦꯁꯄꯦꯇꯦꯁꯟ ꯗꫭꯗꯗ ꯗꯤ ꯑꯩꯅꯒ ꯃꯔꯩ ꯌꯦꯠꯅꯈꯤꯗꯅ ꯒ꯭ꯔꯨꯞꯇꯥ ꯑꯟꯖꯤꯠꯀ ꯑꯩꯒ ꯌꯦꯠꯅꯈꯤꯕꯅꯦꯕ ꯈꯪꯍꯧꯕ꯭ꯔꯥ ꯑꯗꯨꯗꯤ ꯑꯃꯠ ꯇꯪ ꯋꯥꯟ ꯀꯦꯗꯪ ꯄꯤꯗꯩꯔꯣ ꯍꯥꯏꯁꯤ ꯕꯣꯠ ꯇꯧꯔꯤꯕꯅꯦꯕ ꯑꯩꯅ ꯑꯗꯨꯒꯤ ꯃꯤ ꯈꯨꯗꯤꯡꯒꯤ ꯃꯤ ꯈꯨꯗꯤꯡꯒꯤ ꯋꯥꯟ ꯀꯦ ꯄꯤꯗꯩꯅꯦꯅ ꯁꯟꯇꯣꯛ ꯂꯩꯔꯕꯅꯦ ꯃꯟꯖꯤꯠꯅ꯫ ꯍꯥꯏꯅ ꯑꯗꯨ ꯑꯗꯨ ꯍꯥꯏꯔꯨꯕ
ꯕꯦꯔꯥꯅꯤ
ꯎꯝ ꯇꯩꯗꯤ ꯇꯥꯍꯧꯗꯤꯌꯦ ꯑꯗꯨ ꯕꯦꯕꯤꯆꯥꯅꯁꯨ ꯍꯥꯏꯔꯛꯑꯦ ꯑꯗꯨꯗꯣ ꯃꯊꯪ ꯆꯍꯤꯗꯒꯤ ꯐꯪꯅꯤ ꯈꯣꯠꯅꯤꯅ꯫ ꯑꯩꯅ ꯀꯅꯥꯅ ꯍꯥꯏꯔꯛꯏꯅꯣ ꯍꯥꯏꯔꯒ ꯑꯁ ꯍꯥꯏꯕ ꯃꯤꯗꯨꯗꯤ ꯍꯪꯉꯛꯑꯅꯨꯒ ꯇꯧꯋꯦ꯫
ꯃꯣꯏ ꯗꯦꯝꯗꯒꯤ ꯊꯣꯛꯂꯛꯄ ꯑꯣꯏꯔꯝꯅꯤ ꯃꯣꯏ ꯑꯣꯖꯥ ꯍꯩꯊꯨꯔꯤ ꯁꯥꯕ ꯈꯔꯗꯩ꯫
ꯌꯥꯝ ꯌꯥꯎꯋꯤ-ꯌꯥꯝ ꯌꯥꯎꯋꯤ꯫ ꯁꯥꯇ꯭ꯔꯖꯨ ꯌꯥꯝ ꯌꯥꯎꯏ꯫
ꯎꯝ ꯂꯩ ꯃꯤ ꯐꯖꯅ ꯑꯩꯈꯣꯏ ꯃꯤꯇꯤꯡ ꯆꯠꯄꯗ ꯈꯣꯠꯄꯗ ꯐꯖꯅ ꯍꯥꯏꯗꯨꯗꯤ꯫
ꯑꯗꯨꯅꯦ ꯃꯣꯏꯅ ꯑꯥ ꯂꯥꯛꯁꯨ ꯂꯥꯛꯇꯅ
ꯀꯝꯀꯟꯗꯅꫭ ꯄꯠꯇ꯭ꯔꯦꯁ ꯆꯠꯁꯦ ꯍꯥꯏꯗꯨꯕꫭ
ꯎꯝ ꯑꯦꯛꯖꯥꯝ ꯂꯣꯏꯔ ꯇꯥꯔꯑꯗꯤ ꯐꯅꯤꯀꯣ ꯑꯗꯨꯗ ꯅꯠꯇ꯭ꯔꯗꯤ